ꯇꯥꯏꯑꯌꯦ
ꯍꯥꯏꯕ꯭ꯔꯣ
ꯇꯥꯏꯌꯦ ꯇꯥꯏꯦ
ꯑꯃ
ꯇꯔꯦ
ꯑꯩ ꯃꯊꯦꯜ ꯆꯥꯔꯒꯦ
ꯏꯟꯗꯤꯌꯥꯦꯟ ꯀꯁ ꯍꯥ
ꯎꯝ ꯍꯣꯏ ꯌꯦꯟꯗꯦꯝꯗꯣ ꯀꯥꯡꯁꯣꯏ
ꯎꯝ
ꯍꯥꯏꯗꯤ
ꯑꯩꯈꯣꯏꯗꯤ ꯌꯦꯟ ꯆꯥꯏꯌꯦ
ꯍꯧ
ꯁꯥꯏꯒꯗꯤꯔ ꯍꯥꯥ
ꯍꯥꯎꯔꯦ ꯑꯗꯨꯗꯤ ꯍꯥꯏꯕ
ꯍꯥꯎꯦ ꯍ ꯈꯔꯦꯗꯤꯌꯥ ꯍꯈꯔꯦꯁꯤꯗ
ꯈꯨꯠ ꯈꯛꯇꯪ ꯌꯦꯡꯉꯣ
ꯍꯥ
ꯍꯗꯉ ꯀꯦꯁꯦ
ꯅꯣꯏ ꯁꯨꯝ ꯍꯥꯏꯕꯅꯤꯗ ꯀꯅꯥꯅ ꯇꯧꯒꯦ ꯌꯦꯟꯁꯥꯡꯗꯤ
ꯍꯥꯥ
ꯏꯟꯁꯥꯡ ꯅꯥꯅ ꯊꯣꯡꯕꯤꯕ
ꯍꯣꯏ ꯏꯃꯥꯅ ꯊꯣꯡ ꯃꯥꯜꯂ
ꯀꯅꯥꯅ ꯊꯣꯡꯒꯦ
ꯍꯣꯏ ꯏꯃꯥꯅ ꯊꯣꯡꯕ ꯃꯥꯜꯂꯦꯕ
ꯑ
ꯀꯥꯗ꯭ꯔꯕꯣ
ꯇꯥꯏꯌꯦ
ꯎꯝ ꯎꯝ
ꯑꯩꯗꯤ ꯇꯥꯏꯌꯦ
ꯍꯣꯏ ꯍꯣꯏ ꯑꯩꯁꯨ ꯇꯥꯏꯅꯦ ꯑꯩꯁꯨ ꯇꯥꯏꯅꯦ ꯑꯗꯨ ꯑ ꯇꯥꯏꯅ
ꯅꯪ ꯇꯥꯗ꯭ꯔꯕꯣ
ꯇꯥꯏꯃꯦ ꯇꯃꯦ ꯍ
ꯅꯪ ꯗꯨꯀꯥꯟ ꯆꯠꯂꯣꯏꯗꯣ ꯇꯥꯏꯌꯦ ꯅꯪ ꯗꯨꯀꯥꯟ ꯆꯠꯂꯨꯗꯣ ꯀꯅꯥ ꯀꯩ ꯂꯩꯔꯤꯅꯣ
ꯑꯆꯥꯄꯣꯠ ꯂꯩꯕꯂ ꯑꯆꯥꯄꯣꯠ ꯂꯩꯕ ꯆꯠꯂꯨꯕꯅꯦ
ꯀꯅꯥꯒꯤ ꯅꯣꯏꯒꯤ
ꯄ ꯏꯅꯣ ꯐꯖ ꯄꯠꯂꯛꯏ ꯐꯖꯕꯕꯨ ꯀꯅꯥꯒꯤ ꯑꯃꯨꯛ ꯑꯣꯏꯗꯣꯏꯅꯣ ꯎꯝ
ꯀ ꯌꯥꯂꯒ
ꯃꯤ ꯑꯇꯣꯞꯄꯒꯤ ꯑꯣꯏꯅ ꯌꯦ ꯍꯥꯏꯖꯜꯂꯣ ꯍꯥꯏꯖꯟꯂꯣ ꯍꯥꯏꯖꯜꯂꯣ
ꯅꯪꯒꯤ ꯀꯅꯥ ꯀꯅꯥ ꯀꯣꯜ ꯇꯧꯒꯦ ꯎꯝ ꯆꯥꯏ
ꯑꯁ
ꯑꯩ ꯆꯠꯈ꯭ꯔ ꯀꯥꯟꯗ ꯀꯅꯥ ꯀꯅꯥ
ꯎꯝ ꯑꯇꯣꯞꯄ ꯋꯥꯔꯤ ꯁꯥꯥꯁꯦ
ꯑꯩꯗꯤ ꯅꯨꯄꯤ ꯅꯍꯥ ꯑꯇꯣꯕ ꯀꯣꯏꯔꯕꯅ ꯈꯟꯕ
ꯀꯣꯏꯗꯦ ꯀꯣꯏꯗꯦ ꯀꯣꯏ ꯒꯌ꯭ꯥꯟ ꯇꯥꯏꯀꯦ ꯇꯕ ꯃꯣꯈꯣꯟ ꯇꯥꯏ
ꯎꯝ
ꯌꯥꯗꯧ ꯋꯥꯥꯟꯗ꯭ꯔꯦꯗ ꯁꯤꯃ ꯌꯥꯔꯣꯏ ꯎꯝ
ꯇꯔꯕꯣ ꯑꯗꯨꯃꯥꯏꯅ ꯍꯥꯏꯅꯦꯕ ꯇꯣꯄꯤꯛꯇꯣ ꯑꯗꯨꯃꯥꯏꯅ ꯍꯥꯏꯅꯧꯕ ꯈꯪꯕ ꯕꯤꯛꯀ ꯌꯥꯎꯗꯦꯟꯅ ꯏꯕꯣ
ꯈꯨꯠꯇ ꯌꯥꯝꯅ ꯂꯦꯡꯃꯜꯂꯦ ꯀꯩꯅꯣꯃꯥꯏ ꯍꯥꯏꯅꯣ ꯍꯥꯏꯁꯦ ꯀꯩꯅꯣ
ꯃꯌꯥꯝꯗꯣ ꯑꯗꯨ ꯍꯥꯏꯕ ꯌꯥꯒꯦ ꯍꯥꯏꯕ ꯑꯁ
ꯅꯪꯒꯣꯅꯪ
ꯑꯩꯅ ꯍꯥꯏꯕꯗꯤꯅꯦ ꯑꯩꯅ ꯊꯕꯛ ꯆꯠꯄꯗꯣ ꯑꯗꯨ ꯍꯜꯂꯛꯄꯗꯣ ꯑꯗꯨ ꯂꯩꯇ꯭ꯔꯤꯀꯥꯟꯗꯨꯗ ꯁꯨꯝ ꯑꯇꯣꯞꯄ ꯋꯥꯔꯤ ꯁꯅꯕ꯭ꯔꯥ ꯈꯣꯠꯄ꯭ꯔꯥ ꯍꯪꯕꯅꯤ ꯀꯩꯗꯧꯔꯒ ꯑꯗꯨ ꯌꯥꯗꯕ꯭ꯔꯥꯕ ꯍꯥꯏꯕ
ꯑꯇꯣꯞꯄ ꯋꯥꯔꯤ ꯁꯥꯎ ꯍꯥꯏꯕꯀꯣ ꯑꯇꯣꯞꯄ ꯋꯥꯔꯤ ꯁꯥꯎ ꯍꯥꯏꯕ ꯑꯉꯛꯄ ꯃꯤ ꯍꯦꯟꯅꯥꯕ ꯅꯪꯕꯨ ꯑꯃꯨꯛ ꯁꯥꯕ ꯑꯃꯨꯛ ꯁꯥꯕꯒꯁꯨ ꯑꯃꯨꯛ ꯁꯥꯔꯤꯌꯣ ꯇꯥꯕ
ꯇꯥꯏ ꯇꯥꯏ ꯍꯥꯏꯔꯣ
ꯑꯃꯛ ꯁꯥꯎꯔꯕ ꯅꯪꯕꫭ ꯑꯁ ꯃꯤꯃꯥꯡ ꯇꯨꯃꯥꯡꯁꯤꯗ ꯉꯁꯤ ꯕꯣꯜꯗꯤ ꯐꯖꯗꯣꯔꯦ ꯃꯩ ꯊꯣꯛꯄ ꯐꯖꯗꯔꯦ ꯇꯥꯕꯔꯣ
ꯑꯥꯎ
ꯈꯨꯝꯃꯨꯅꯦ ꯌꯥꯝ ꯁꯥꯏꯀꯣ
ꯑꯥꯎ
ꯇꯨꯝꯕꯁꯨ ꯅꯨꯡꯉꯥꯏꯔꯥꯅꯤ ꯕꯣꯜ ꯌꯦꯡꯅꯤꯡꯉꯦ ꯑꯁ ꯕꯣꯜ ꯌꯦꯡꯗꯨꯏꯔꯥ ꯀꯔꯤ ꯒ꯭ꯌꯥꯟ ꯇꯥꯗ꯭ꯔꯦꯕ ꯏꯊꯟꯇ ꯉꯥꯡꯂꯩꯗ ꯂꯩꯔꯗꯣꯏꯔꯣ
ꯕꯣꯜ ꯃꯔꯝꯗ ꯑꯩꯗꯤ ꯀꯩꯝ ꯈꯪꯗꯕꯗꯨ ꯇꯥꯕꯅꯤꯗ ꯑꯩꯗꯤ ꯌꯦꯡꯗꯦꯕ ꯑꯗꯨꯒꯤ ꯈꯪꯗꯦꯕ
ꯑꯥ
ꯕꯨꯗꯤ ꯍꯥꯏꯅꯕ ꯇꯥꯕ
ꯑ ꯍꯌꯦꯡ ꯊꯕꯛ ꯆꯠꯅꯤꯡꯉꯕꯣ
ꯎꯝ ꯆꯀꯅꯤ
ꯇꯨꯡꯌꯥꯗꯅ
ꯍꯥꯟꯅ ꯃꯇꯝꯗꯨ ꯑꯗꯨ
ꯑꯣ ꯑ
ꯎ
ꯀ ꯀꯔꯤꯅꯃꯤꯦ ꯊꯖꯔꯛꯦ ꯀꯩꯅꯣ ꯀꯩꯅꯣ ꯄꯨꯡꯝ ꯃꯝꯈ꯭ꯔꯦ ꯅꯪꯕꯣ
ꯌꯥꯝꯕꯅ ꯀꯩꯅꯣ ꯉꯝꯈ꯭ꯔꯦ ꯍꯥꯏꯁꯤ
ꯅꯪꯕꯣꯕ
ꯑꯩ ꯒ꯭ꯌꯥꯟ ꯇꯥꯕ ꯉꯝꯗ꯭ꯔꯦ
ꯅꯣꯡꯉ ꯅꯣꯡ ꯃꯅꯦ ꯌꯥꯝ ꯑꯃꯒ ꯍꯧꯀꯦ ꯄ ꯑꯃ ꯑꯃ ꯉ ꯍꯥꯏꯌꯦꯕ ꯅꯪꯕꯣ
ꯎꯝ
ꯀ ꯇꯧꯕ
ꯃꯝꯕ ꯑꯃꯨꯛ ꯉꯥꯟꯕ ꯑꯃꯨꯛ ꯇꯧ ꯇꯥꯕꯅꯤ ꯑꯗꯨ ꯉꯥꯜꯂ ꯂꯩꯒꯦꯗꯤ ꯀꯅꯥ ꯌꯥꯅꯤ ꯑꯃꯨꯛꯁꯨ ꯃꯝꯕ ꯇꯥꯕꯅꯦ
ꯄꯅꯦꯅ ꯑꯣꯏꯔ
ꯀꯩꯗꯧꯔꯛꯒꯦ ꯍꯥꯏꯁꯦ
ꯑꯩ ꯊꯧꯒꯅ ꯄ ꯍꯣꯡ ꯆꯟꯕꯗꯨ ꯂꯣꯏꯔꯕ
ꯍꯥꯥ
ꯃꯉꯣꯟꯗ ꯄꯥꯎꯈꯣꯡ ꯆꯟꯕꯗꯨ ꯂꯣꯏꯔꯔꯣꯏ ꯍꯥꯏꯕ
ꯀꯩ ꯄꯥꯈꯣꯡꯉꯅꯣ
ꯁꯨꯃꯨꯗ꯭ꯔ ꯎꯗ ꯑꯦꯄꯜ ꯁꯥꯕꯩꯗꯣ
ꯈꯪꯗꯦꯗ
ꯑꯥ
ꯑꯩ ꯒ꯭ꯌꯥꯟ ꯇꯥꯗꯦ
ꯔꯨꯝ ꯅꯝꯕꯔ ꯔꯨꯝ ꯅꯝꯕꯔꯁꯦ ꯑꯩ ꯅꯪꯉꯣꯟꯗ ꯍꯪꯈ꯭ꯔꯕ ꯅꯠꯇ꯭ꯔꯣ
ꯈꯪꯗꯦꯌꯦ ꯁꯥꯃꯨꯒꯤ ꯈꯤꯇꯪ ꯈꯪꯉꯤ
ꯑꯣ ꯑꯣ ꯁꯃꯨ ꯀꯗꯅꯤꯀꯣ
ꯎꯝ
ꯑꯥ ꯐꯔꯦ ꯐꯔꯦ ꯑꯗꯨꯗꯤ ꯅꯣꯡꯃꯁꯦ ꯇꯥꯕ꯭ꯔ ꯇꯥꯔꯕ
ꯑ
ꯑꯣ ꯀꯤꯡꯗꯝ ꯑꯣꯐ ꯖꯪꯒꯜ ꯍꯥꯏꯗꯤ ꯀꯅꯥꯐꯥꯎ ꯈꯪꯅꯩꯌꯦ
ꯅꯨꯡꯁꯥ
ꯅꯨꯡꯁꯥꯅ ꯃꯤꯇꯤꯡ ꯀꯧꯋꯦꯕ ꯖꯪꯒꯜꯗ ꯅꯣꯡꯕꯁꯦ
ꯎꯝ
ꯀꯁꯤꯗꯅ ꯑꯣ ꯑꯩ ꯂꯤꯔꯦ ꯑꯗꯨꯅꯦ ꯑꯗꯨ ꯑꯗꯨꯒ ꯂꯤꯕꯅꯦ ꯅ ꯊꯅꯤ ꯊꯦ
ꯇꯨꯡꯒꯤꯔꯣꯏꯗ꯭ꯔꯣ
ꯅꯪꯁꯨ ꯄꯥꯎꯈꯨꯝ ꯌꯦꯡꯗꯣꯏꯅꯦ ꯀꯣꯏꯅꯦ ꯏꯁꯄꯦꯟꯒ ꯀꯩꯗꯧꯅꯤꯅꯦ ꯄꯔꯣ ꯃꯈꯥꯏ ꯎ
ꯑꯃꯗꯤ ꯄꯣꯛꯍꯧꯔꯅꯤ
ꯍꯣꯏ ꯑꯗꯣ ꯅꯪꯒꯤ ꯀꯔꯝꯕꯁꯥ ꯀꯣꯠ ꯅꯪꯗꯤ ꯀꯅꯥ ꯁꯄꯣꯠꯅꯣ
ꯀꯩ ꯍꯥꯏꯕ
ꯎ ꯅꯪ ꯂꯩꯇꯅ ꯁꯞꯄꯣꯔꯠ ꯑꯣꯏꯕ ꯍꯁꯄꯦꯟ ꯑꯣꯠꯄꯗꯨꯕꯨ
ꯑꯩ ꯀꯩꯅꯣ ꯇꯧꯔꯒꯦ ꯄ꯭ꯔꯣꯔꯇꯨꯒꯜꯗ ꯇꯧꯔꯒꯦ ꯏꯁꯄꯦꯟ ꯑꯗꯤ ꯀꯥꯗꯕ ꯃꯥꯜꯂꯦ
ꯑ ꯑꯩꯅ ꯄꯥꯝꯗꯦ ꯍꯥꯏꯅ ꯈꯪꯅ ꯈꯪꯅ ꯁꯞꯄꯣꯔꯠ ꯇꯧꯗꯣꯔꯤꯕꯅ
ꯅꯋꯥꯅ ꯇꯧ ꯇꯧ ꯅꯋꯥꯅ ꯆꯠꯄꯣ ꯇꯧ ꯇꯤꯠꯇꯣ
ꯑ ꯀꯩꯅꯣ ꯇꯧꯋꯦ ꯀꯥꯕꯗꯤꯀꯣ ꯑꯃꯅ ꯑꯃꯗꯨꯅ ꯀꯥꯔꯅꯤ ꯏꯁꯄꯦꯟꯅ ꯀꯥꯗꯧ ꯃꯥꯜꯂꯦ ꯑꯩꯒꯤ ꯑꯩꯒꯤ ꯋꯥꯈꯜꯂꯣꯟꯗꯗꯤ
ꯎꯝ
ꯑꯗꯨꯝ ꯃꯥꯟꯒꯗꯨꯒꯤ ꯋꯥꯅꯤꯗ ꯈꯪꯗꯦ ꯍꯣꯏ ꯁꯥꯟꯅꯔꯒ ꯍꯌꯦꯡ ꯈꯪꯒꯅꯤ
ꯑꯗꯨꯖꯅꯦ ꯎꯝ ꯑꯗꯨ ꯍꯥꯏꯔꯒ ꯀ꯭ꯂꯥꯁ ꯏꯂꯚꯦꯟ ꯇꯨꯋꯦꯜꯕꯇꯣ ꯅꯨꯡꯁꯤꯗ꯭ꯔꯣ ꯃꯇꯝꯗꯣ
ꯅꯨꯁꯤꯗꯦ
ꯈꯪꯗꯦ
ꯑꯥ
ꯁꯥꯎꯅꯤꯡꯉꯑ
ꯎ
ꯎ
ꯑꯩꯁꯨ ꯍꯧꯔꯛꯀꯅꯤꯗꯩꯗꯤ
ꯅꯪꯗꯤ ꯅꯨꯡꯁꯤꯔꯝꯒꯅꯤ
ꯑ ꯗꯤꯃ ꯂꯤꯁ ꯀꯥꯏꯗꯣ ꯌꯥꯔꯦꯀꯣ ꯊꯥꯏꯅꯒꯤ ꯋꯥꯔꯤꯅꯤ
ꯍꯥꯏꯗꯤ ꯀꯂ ꯈꯝꯕꯟꯖꯕ ꯐꯥꯎꯖꯗꯦ ꯑꯩꯗꯤ ꯁꯨꯝ ꯅꯨꯡꯁꯤꯖꯗꯦ ꯈꯤꯇꯪ ꯍꯥꯏꯕꯅꯤ ꯅꯪꯗꯤ ꯅꯨꯡꯁꯤꯔꯝꯒꯅꯤꯒ ꯈꯤꯇꯪ ꯍꯥꯏꯖꯕꯅꯤ ꯀꯔꯤ ꯀꯔꯤ ꯀꯥꯏꯖꯔꯒꯦ ꯁꯤꯕꯨ ꯑꯩꯕꯨ ꯀꯔꯤ ꯍꯥꯏꯖꯔꯒꯦ
ꯏꯅꯣ ꯏꯅꯣ ꯅꯪꯗꯅ ꯑꯩꯉꯣꯟꯗꯒ ꯌꯦꯡꯉꯝꯗꯣꯏꯗꯣ
ꯈꯤꯇꯪ ꯀꯌꯥ ꯀꯩꯅꯣ ꯍꯥꯏꯕꯤꯔꯣꯑꯣ
ꯅꯪꯅ ꯑꯩꯉꯣꯟꯅ ꯂꯣꯟ ꯂꯣꯟꯅ ꯅꯨꯡꯁꯤꯕ ꯃꯇꯝꯅꯤꯗ ꯍꯟꯖꯜꯂꯛꯎ ꯌꯥꯔꯔꯣꯏ
ꯂ ꯋꯥꯔꯤꯅꯤ ꯎ ꯋꯥ ꯑꯝꯇ ꯉꯥꯡꯕꯤꯔꯛꯑꯣ